ꯍꯜꯂꯣ
ꯑꯧ ꯇꯥꯏꯌꯦ
ꯑꯣ ꯏꯆꯦ ꯅꯨꯡꯉꯥꯏꯔꯤꯕꯣ ꯀꯃꯥꯏ ꯀꯃꯥꯏ ꯇꯧꯔꯤꯒꯦ
ꯑꯗꯨꯝ ꯄꯪꯂꯩ ꯂꯩꯔꯤ
ꯍꯜꯂꯣ ꯀꯩꯅꯣ ꯀꯣꯜꯖꯤꯕꯨ ꯍꯜꯂꯣ
ꯇꯥꯏꯌꯦ ꯇꯥꯗꯕ꯭ꯔꯣ
ꯑꯣ ꯇꯥꯔꯦ ꯇꯥꯔꯦ ꯉꯁꯥꯏꯗꯤ ꯆꯞꯄ ꯆꯞꯄꯩ ꯃꯑꯣꯡ ꯇꯧꯕ
ꯍꯧꯖꯤꯛ ꯐꯖꯅ ꯇꯥꯔꯕꯣ ꯅꯪꯗꯣ ꯑꯩ ꯅꯪꯗꯣ ꯑꯩꯅ ꯑꯝꯇ ꯀꯣꯏꯊꯣꯔꯛꯑꯣꯅ ꯍꯥꯏꯔꯦ ꯊꯕꯛ ꯆꯤꯠꯂꯤꯇ ꯍꯥꯏ ꯂꯩ ꯏꯟꯖꯥꯡ ꯅꯥꯄꯤ ꯊꯥꯕꯒꯤ ꯍꯣꯠꯅꯕꯗ ꯅꯪ ꯀꯣꯏꯒꯅꯤ ꯆꯠꯀꯅꯤꯒ ꯑꯝꯇ ꯈꯪꯗ꯭ꯔꯦꯅꯦ
ꯑꯥ ꯀꯣꯏꯒꯦ ꯇꯧꯕꯅꯤ ꯏꯆꯦ ꯑꯗꯨꯕꯨ ꯁꯣꯝꯗ ꯊꯕꯛ ꯁꯨ ꯑꯃꯨꯛ ꯂꯩꯁꯟꯕꯅꯤꯅ ꯎꯄꯥꯏ ꯂꯩꯇꯕ
ꯑꯗꯣ ꯅꯪ ꯅꯥꯀꯨꯞꯄꯤ ꯊꯥꯗꯣꯏ ꯇꯧꯔꯤ ꯍꯥꯏꯕ ꯄꯥꯎ ꯑꯃ ꯇꯥꯏ ꯀꯃꯥꯏꯅ ꯇꯧꯕꯅꯣ ꯑꯗꯨꯅ
ꯅꯥꯀꯨꯞꯄꯤ ꯊꯥꯕꯖꯤ ꯏꯆꯦ ꯊꯥꯗꯣꯏꯅꯦ ꯑꯥ ꯑꯗꯨ ꯑꯩꯅꯖꯨ ꯏꯆꯦꯗ ꯐꯣꯟ ꯇꯧꯔꯛꯏꯖꯤꯖꯨ ꯀꯩꯅꯣꯝꯃ ꯑꯗꯨꯒꯤ ꯃꯔꯝꯗ ꯍꯪꯒꯦ ꯇꯧꯕꯅꯤꯅꯦ
ꯀꯔꯤ ꯍꯪꯒꯦ ꯍꯥꯏꯅꯣ
ꯑ ꯏꯆꯦ ꯅꯥꯀꯨꯞꯄꯤꯒ ꯅꯄꯥꯛꯄꯤꯒꯁꯦ ꯑ ꯀꯔꯝꯕꯅ ꯍꯦꯟꯅ ꯐꯕ ꯖꯥꯠꯅꯣ ꯍꯥꯏꯗꯤ ꯑ ꯗꯤꯃꯥꯟꯕꯨꯗꯤ ꯂꯣꯏ ꯂꯩꯌꯦꯕꯀꯣ ꯃꯥꯔꯀꯦꯠꯇ ꯑꯗꯣ ꯑꯩꯒꯤꯅ ꯑꯃꯨꯛ ꯑꯃꯈꯛꯇ ꯊꯥꯅꯤꯡꯕ ꯄꯣꯠꯁꯦ ꯑꯗꯨꯗ ꯏꯆꯦꯗ ꯑꯩꯅ ꯍꯥꯏꯗꯣꯏꯁꯤꯅ ꯅꯥꯀꯨꯞꯄꯤꯒ ꯅꯄꯥꯛꯄꯤꯒꯁꯦ ꯀꯔꯝꯕꯅ ꯍꯥꯎꯕ ꯍꯦꯟꯖꯥꯠꯅꯣ ꯑꯗꯒꯤ ꯀꯔꯝꯕꯅ ꯍꯦꯟꯅ ꯐꯩ ꯊꯥꯕ ꯀꯥꯟꯗ ꯑꯗꯒꯤ ꯀꯥꯟꯅꯕꯅ ꯀꯩꯅꯣ ꯑꯗꯨꯝꯕꯗꯣ ꯏꯆꯦ ꯑꯣꯏꯗꯤ ꯑꯗꯨꯃꯥꯏꯅ ꯈꯔ ꯈꯪꯕꯅꯤꯅ ꯍꯥꯏꯗꯤ ꯀꯥꯟꯅꯕ ꯍꯥꯏꯗꯤ ꯑꯗꯨ ꯆꯥꯕꯩ ꯀꯥꯟꯅꯕꯗꯨ ꯀꯩꯅꯣ ꯍꯥꯏꯕ ꯅꯠꯇꯕ ꯍꯥꯏꯗꯤ ꯃꯣꯏꯁꯤꯡꯁꯦ ꯁꯤꯖꯤꯟꯅꯕꯝꯁꯦ ꯅꯥꯀꯨꯞꯄꯤꯅ ꯀꯩꯗ ꯁꯤꯖꯤꯟꯅꯕ ꯌꯥꯏ ꯅꯄꯥꯛꯄꯤꯅ ꯀꯩꯗ ꯁꯤꯖꯤꯟꯅꯕ ꯌꯥꯏ ꯑꯗꯨꯗꯣ ꯏꯆꯦꯍꯣꯏꯗꯤ ꯑꯗꯨꯝ ꯍꯥꯏꯗꯤ ꯍꯥꯟꯅꯗꯒꯝꯁꯨ ꯈꯪꯉ ꯂꯥꯛꯄꯅꯤꯅ ꯑꯩꯅꯁꯨ ꯊꯥꯗ꯭ꯔꯤꯉꯩꯁꯤꯗ ꯍꯌꯦꯡ ꯑꯩꯅ ꯇꯧꯗꯣꯏꯁꯤꯅ ꯀꯩꯅꯣ ꯍꯥꯏꯔꯀꯥꯟꯗ ꯏꯆꯦ ꯊꯥꯔ ꯃꯇꯨꯡꯗ ꯁꯤꯒꯤ ꯀꯥꯟꯅꯕꯅꯤ ꯁꯤꯅꯤ ꯁꯤ ꯁꯤꯗ ꯁꯤꯖꯤꯟꯅꯕ ꯌꯥꯏ ꯁꯤꯗ ꯈꯣꯠꯄ ꯌꯥꯏ ꯑꯗꯨꯃꯥꯏꯅ ꯑꯩꯁꯨ ꯈꯔ ꯃꯤ ꯃꯃꯥꯡꯗ ꯑꯩꯁꯨ ꯍꯥꯏꯒꯦ ꯇꯧꯕꯅꯦꯕ
ꯅꯥꯀꯨꯞꯄꯤꯅꯕꯨꯗꯤ ꯗꯤꯃꯥꯟ ꯂꯩꯕ ꯍꯦꯜꯂꯤꯗ ꯍꯥꯏꯗꯤ ꯃꯥꯇꯤ ꯕꯣꯔꯥ ꯍꯧꯕꯁꯨ ꯑꯗꯒꯤ ꯎꯇꯤ ꯊꯣꯡꯕꯒꯤ ꯑꯣꯏꯔꯁꯨ ꯑꯌꯥꯝꯕꯅ ꯍꯣꯇꯦꯜꯁꯤꯡ ꯂꯝ ꯂꯝꯗ ꯐꯝꯅꯔꯤꯕ ꯍꯣꯇꯦꯜꯁꯤꯡꯁꯤ ꯅꯥꯀꯨꯞꯄꯤ ꯕꯣꯔꯥꯅ ꯑꯌꯥꯝꯕꯅꯦꯕ ꯍꯧꯅꯩꯁꯦ ꯃꯦꯟ ꯑꯣꯏꯅ
ꯑꯥ
ꯑꯗꯨꯅ ꯅꯥꯀꯨꯞꯄꯤ ꯑꯣꯏꯅ ꯊꯥꯒꯗꯕꯅꯤ ꯊꯥꯕ ꯇꯥꯔꯗꯤ
ꯑꯣ ꯑꯣ
ꯑꯗꯣ ꯏꯆꯦ ꯃꯣꯏꯁꯤꯅ ꯅꯄꯥꯛꯄꯤꯁꯤꯅ ꯀꯩꯀꯩꯗ ꯁꯤꯖꯤꯟꯅꯒꯦ
ꯅꯄꯥꯛꯄꯤꯁꯤꯗꯤ ꯆꯝꯊꯣꯡꯗꯁꯨ ꯊꯥꯛꯅꯩ ꯉꯥ ꯊꯣꯡꯕꯗꯁꯨ ꯑꯗꯨꯝ ꯃꯔꯥꯒꯨꯝꯕꯗꯣ ꯊꯥꯡꯅꯩ ꯑꯗꯣ ꯃꯥꯗꯤ ꯌꯥꯝ ꯀꯟꯅ ꯀꯩꯅꯣ ꯇꯧꯗꯦꯗ ꯌꯥꯝ ꯀꯟꯅ ꯁꯤꯖꯤꯟꯅꯕ ꯍꯥꯏꯁꯦ ꯌꯥꯝ ꯀꯟꯅ ꯁꯤꯖꯤꯟꯅꯕꯗꯤ ꯑꯣꯏꯗꯦꯗ ꯅꯥꯀꯨꯞꯄꯤꯅ ꯌꯥꯝ ꯍꯦꯜꯂꯦ
ꯅꯄꯥꯛꯄꯤꯁꯦ ꯀꯩꯅꯣ ꯑꯣꯏꯗꯣꯏꯁꯦ ꯆꯅꯝ ꯑꯣꯏꯗꯣꯏꯔꯕ
ꯀꯔꯤꯅꯣ ꯆꯅꯝꯅ ꯆꯅꯝꯅꯤ ꯅꯄꯥꯛꯄꯤꯅ ꯅꯄꯥꯛꯄꯤꯅꯤ ꯀꯩꯅꯣ
ꯑꯣ ꯑꯩꯗꯤ ꯅꯄꯥꯛꯄꯤꯗ ꯆꯅꯝ ꯃꯅꯥꯅꯤꯅ ꯈꯟꯕ ꯑꯩꯅ
ꯑꯁ ꯅꯪꯗꯤ ꯅꯍꯥꯟꯗꯩ ꯄꯣꯠꯆꯩ ꯊꯥꯏꯁꯦ ꯑꯗꯨꯐꯥꯎ ꯈꯪꯗ꯭ꯔꯤꯕꫭꯏꯔꯦ ꯌꯥꯝ ꯐꯖꯅ ꯊꯥꯖꯥꯠꯅꯤꯅꯦ
ꯑꯩꯅ ꯏꯆꯦ ꯄꯣꯠꯆꯩ ꯊꯥꯕꯁꯤꯅ ꯑꯃꯨꯛ ꯃꯤ ꯅꯦꯛꯊꯣꯛꯑꯒ ꯊꯥꯍꯟꯕꯅꯦꯕ
ꯎꯝ
ꯑꯗꯨꯅꯤ ꯏꯆꯦ ꯑꯗꯨꯃꯥꯏꯅ ꯂꯩꯔꯦ ꯑꯩꯅ ꯍꯧꯖꯤꯛ ꯊꯥꯒꯦ ꯈꯜꯂꯤꯕ ꯅꯥꯀꯨꯞꯄꯤꯁꯤꯁꯦ ꯀꯃꯥꯏꯅ ꯇꯧꯅꯤ ꯍꯥꯏꯔ ꯀꯥꯟꯗ ꯎꯝ ꯀꯩꯅꯣꯅꯦꯕ ꯍꯥꯏꯗꯤ ꯈꯨꯗꯝ ꯑꯣꯏꯅ ꯍꯥꯏꯔꯕꯗ ꯍꯥꯔ ꯑꯣꯔꯒꯥꯅꯤꯛ ꯅꯥꯀꯨꯞꯄꯤ ꯍꯥꯏꯇꯥꯔꯦꯅꯦ ꯍꯥꯔ ꯀꯔꯤꯝꯇ ꯌꯥꯎꯗ ꯗꯕꯤꯗ ꯊꯥꯕ ꯅꯥꯀꯨꯞꯄꯤꯅꯦꯕ
ꯎꯝ
ꯑꯗꯨꯃꯥꯏꯅ ꯊꯥꯒꯦꯅ ꯈꯜꯂꯤ ꯑꯩꯁꯦ ꯍꯧꯖꯤꯛ ꯊꯥꯕꯒꯤ ꯄ꯭ꯂꯥꯟꯁꯨ ꯇꯧꯕ ꯍꯧꯔꯦꯕ
ꯎꯝ
ꯑꯗꯨꯃꯥꯏꯅ ꯏꯆꯦ
ꯑꯗꯣ ꯀꯩꯀꯩ ꯑꯩꯈꯣꯏꯒꯤꯁꯤ ꯊꯪꯅꯕꯒꯤꯗ ꯌꯦꯟ ꯕꯣꯏꯂꯔ ꯂꯣꯏꯕ ꯑꯃ ꯂꯩꯌꯦ ꯑꯗꯣ ꯅꯪ ꯍꯥꯞꯅꯤꯡꯉꯗꯤ ꯃꯣꯏꯗꯒꯤ ꯌꯦꯟ ꯃꯊꯤꯗꯣ ꯂꯧꯕ ꯌꯥꯅꯤ ꯃꯣꯏ ꯕꯣꯔꯥ ꯕꯣꯔꯥ ꯄꯦꯛꯊꯣꯛꯑ ꯊꯝꯃꯦꯕꯀꯣ ꯑꯗꯣ ꯃꯣꯏꯒꯤꯁꯨ ꯂꯪꯊꯣꯛꯐꯝꯗꯣ ꯐꯔꯛ ꯇꯥꯕꯅꯤꯅ ꯊꯝꯕꯗꯣ ꯅꯪꯅ ꯀꯥꯟꯅꯕꯗꯣ ꯂꯧꯍꯧꯕ ꯌꯥꯅꯤꯌꯦ
ꯑꯁ ꯑꯩꯗꯤ ꯑꯗꯨꯗꯣ ꯄꯥꯝ ꯂꯩꯝꯃꯤꯅꯤꯅꯦ ꯏꯆꯦꯅ ꯍꯥꯏꯔꯛꯏꯉꯩꯗ ꯇꯥꯟ ꯆꯥꯅꯔꯦ ꯑꯗꯨ ꯏꯆꯦꯅ ꯑꯝꯇ ꯀꯟꯖꯟꯕꯤꯍꯧꯕ ꯌꯥꯔꯣꯏꯗ꯭ꯔꯣ
ꯑꯁ ꯂꯧꯅꯕ ꯃꯤꯒ ꯂꯩꯇꯦꯗ ꯃꯌꯥꯝ ꯄꯩꯔ ꯂꯩꯌꯦ ꯕꯣꯔꯥ ꯕꯣꯔꯥ ꯃꯣꯏꯁꯨ ꯀꯗꯥꯏꯗ ꯂꯪꯊꯣꯛꯁꯤꯒꯦ ꯒꯦꯅ ꯃꯊꯥ ꯁꯥꯔꯤꯅꯤ ꯑꯗꯨ
ꯑꯗꯣ ꯏꯆꯦꯅ ꯌꯥꯔꯗꯤꯅꯦ ꯁꯨꯃꯥꯏꯅ ꯑꯝꯇ ꯃꯣꯏꯒꯤ ꯏꯆꯦꯒ ꯅꯛꯅꯕꯅꯤꯅ ꯅꯝꯕꯔ ꯂꯩꯕ ꯑꯣꯏꯗꯤ ꯑꯩꯉꯣꯟꯗ ꯄꯤꯕꯤꯔꯛꯑꯣꯕ ꯑꯩ ꯂꯧꯖꯒꯦꯅ ꯍꯥꯏꯔꯒ ꯅꯠꯇ꯭ꯔꯒ ꯂꯩꯇꯕ ꯑꯣꯏꯔꯗꯤ ꯏꯆꯦꯅ ꯁꯨꯝ ꯆꯠꯂꯒ ꯑ ꯃꯤ ꯂꯧꯕ ꯂꯥꯛꯀꯦ ꯍꯥꯏ ꯑꯩꯅ ꯈꯣꯠꯂꯦ ꯑꯗꯨꯃꯥꯏꯅ ꯄꯥꯎ ꯈꯤꯇꯪ ꯄꯤꯕꯤꯕ ꯑꯣꯏꯔꯦ ꯌꯥꯝ ꯅꯨꯡꯉꯥꯏꯅꯦ ꯑꯩꯅ
ꯑꯣ ꯌꯥꯅꯤꯑꯦ ꯑꯩ ꯃꯣꯏꯗ ꯀꯩ ꯍꯥꯏꯗꯤ ꯅꯝꯕꯔꯗꯨꯕꯨꯗꯤ ꯊꯥꯔꯛꯀꯦ ꯑꯗꯨꯏꯁꯨ ꯅꯪꯅ ꯑꯩꯈꯣꯏꯗ ꯑꯗꯨꯝ ꯂꯥꯛꯑꯒ ꯑꯗꯨꯝ ꯂꯧꯕ ꯌꯥꯅꯦꯕ
ꯑꯣ ꯑꯗꯨꯃꯥꯏꯅ ꯑꯝꯇ ꯏꯆꯦꯅ ꯃꯇꯦꯡ ꯑꯃꯝꯇ ꯄꯥꯡꯕꯤꯔꯣꯅꯦ
ꯍꯣꯏ ꯍꯣꯏ
ꯑꯩꯗꯣ ꯑꯗꯨꯗꯣ ꯌꯥꯝꯅ ꯗꯔꯀꯥꯔ ꯂꯩꯕ
ꯎꯝ
ꯍꯥꯏꯗꯤ ꯑꯗꯨꯗꯣ ꯑꯗꯨꯗꯨꯅ ꯃꯥꯒꯤꯗꯤ ꯍꯥꯔ ꯀꯩꯀꯥ ꯁꯦꯝꯃꯛꯇꯣꯏꯅꯦꯕ
ꯎꯝ
ꯑꯗꯨꯅ ꯑꯗꯨꯗꫭ ꯌꯥꯎꯗ꯭ꯔꯗꯤ ꯑꯩꯅ ꯈꯜꯂꯤꯁꯦ ꯑꯗꯨ ꯍꯣꯏ ꯑꯗꯨꯗꯨꯅ ꯈ꯭ꯋꯥꯏꯗꯒꯤ ꯐꯅꯤ ꯃꯣꯏꯁꯦ ꯏꯌꯦ ꯀꯩꯅꯣꯁꯨ ꯇꯧꯗꯥꯏꯅꯦ ꯑꯥ ꯀꯔꯤ ꯀꯔꯤ ꯐꯗꯤꯒꯣꯝ ꯊꯥꯕꯗꯨ ꯁꯤꯖꯤꯟꯅꯗꯥꯏꯅꯦ ꯁꯟ ꯌꯦꯟ ꯊꯤ ꯃꯩ ꯦꯟꯁꯤꯒꯤꯗ
ꯍꯣꯏ ꯑꯗꯨ ꯌꯥꯝ ꯁꯤꯖꯤꯟꯅꯕꯅꯦ
ꯑꯗꯨ ꯑꯗꯨꯃꯥꯏꯅ ꯍꯥꯔꯗꯣ ꯁꯦꯝꯃꯒ ꯑꯩꯁꯨ ꯑꯝꯇ ꯑꯝꯇ ꯑꯩ ꯉꯥꯏꯍꯥꯟꯗꯒꯤ ꯀꯔꯤ ꯍꯥꯞꯁꯤꯒꯦ ꯈꯜꯂꯝꯃꯦ ꯑꯩꯅ ꯈꯜꯂꯤꯁꯤꯅ ꯑꯃꯨꯛ ꯀꯩꯅꯣꯒꯤ ꯍꯥꯏꯗꯤ ꯁꯟꯒꯤ ꯁꯟ ꯁꯟꯒꯤ ꯃꯊꯤꯗꯣ
ꯎꯝ
ꯑꯗꯨꯗꯣ ꯍꯥꯞꯁꯤꯔꯅ ꯇꯧꯕ ꯏꯆꯦ
ꯑꯣ ꯑꯗꯣ ꯍꯧꯖꯤꯛꯀꯤ ꯑꯩꯅ ꯈꯟꯕꯗꯗꯤ ꯀꯩꯅꯣꯒꯤꯁꯤꯅ ꯌꯦꯟꯊꯤꯒꯤꯁꯤꯅ ꯍꯥꯞꯅꯕ ꯃꯥꯜꯂꯦ ꯅꯥꯀꯨꯞꯄꯤꯗꯗꯤ
ꯐꯔꯤꯁꯦ ꯑꯗꯨꯗ ꯑꯣꯏꯅ ꯍꯥꯞꯄꯒꯦ ꯑꯩꯁꯨ ꯏꯆꯦꯅ ꯅꯤꯡꯁꯤꯡꯉꯩꯁꯦ ꯌꯥꯝ ꯐꯔꯦ ꯌꯥꯝ ꯅꯨꯡꯉꯥꯏꯔꯦ ꯏꯆꯦ ꯑꯩꯁꯨ ꯉꯥꯟꯗꯤ ꯀꯥꯏꯗꯒꯤ ꯊꯤꯁꯤꯒꯦꯅ ꯈꯜꯂꯝꯃꯤꯅꯦꯕ ꯑꯩꯈꯣꯏ ꯁꯣꯣꯟꯗꯗꯤ ꯌꯦꯟ ꯂꯣꯏꯕꯁꯦ ꯂꯩꯇꯦꯕ ꯍꯥꯏꯗꯤ ꯕꯖꯥꯔ ꯑꯣꯏꯕꯅꯤꯅ ꯌꯦꯟꯁꯦ ꯂꯣꯏꯅꯗꯦꯕ ꯂꯃꯥꯡ ꯂꯝꯃꯥꯡꯗꯒꯤ ꯂꯣꯏꯔꯒ ꯄꯨꯈꯠꯂꯛꯑꯒ ꯕꯖꯥꯔꯗ ꯊꯥꯕꯅꯤꯅꯅꯦ ꯑꯗꯨꯃꯥꯏꯅ ꯁꯤꯅ ꯁꯤꯁꯤꯕꯨ ꯀꯩ ꯃꯊꯦꯜ ꯀꯩꯀꯥ ꯆꯥꯕꯤꯔꯒꯦ
ꯑꯩꯈꯣꯏꯒꯤꯗꯤ ꯍꯋꯥꯏ ꯊꯣꯡꯕ ꯆꯥꯏꯌꯦ ꯉꯁꯤꯗꯤ
ꯑꯣ ꯍꯋꯥꯏ ꯊꯣꯡꯁꯤ ꯑꯗꯨꯣ ꯍꯥꯎꯕꯅꯤꯅꯦ ꯑꯗꯨꯝ ꯀꯥꯡꯃꯤꯗ ꯑꯃ ꯇꯧꯔꯒ ꯑꯗꯨꯃꯥꯏꯅ ꯇꯧꯔꯤꯁꯦ ꯑꯗꯨꯃꯥꯏꯅ
ꯣ ꯅꯥꯀꯨꯞꯄꯤꯒꯤ ꯃꯥꯒꯤ ꯊꯥꯅꯕꯗꯤ ꯆꯥꯔꯗꯤ ꯂꯩꯔꯕꯣ
ꯂꯩꯔꯦ ꯑꯗꯨꯕꯨꯗꯤ ꯑꯩꯈꯣꯏꯒꯤ ꯍꯜꯂꯣ
ꯇꯥꯏꯌꯦ ꯇꯥꯏꯌꯦ ꯇꯥꯕ꯭ꯔꯣ
ꯍꯂꯣ
ꯇꯥꯏꯌꯦ
ꯑꯣ ꯇꯥꯔꯦ ꯇꯥꯔꯦꯆꯦ ꯑꯩꯈꯣꯏꯒꯤ ꯀꯩꯅꯣꯗ ꯑꯩꯈꯣꯏꯒꯤ ꯈꯔ ꯆꯠꯊꯔꯒ ꯂꯩꯕ ꯈꯨꯡꯒꯪ ꯑꯃꯗ ꯑꯩꯈꯣꯏꯒꯤ ꯃꯔꯤ ꯃꯇꯥ ꯑꯃ ꯂꯩꯑꯦꯕ ꯃꯣꯏꯁꯨ ꯐꯥꯝ ꯆꯥꯎꯅ ꯇꯧꯕ
ꯎꯝ
ꯑꯗꯣ ꯃꯣꯏꯁꯨ ꯐꯥꯝ ꯆꯥꯎꯅ ꯇꯧꯕꯅꯤꯅ ꯃꯣꯏꯅ ꯃꯃꯥꯡꯗ ꯊꯥꯈꯤꯕ ꯅꯥꯀꯨꯞꯄꯤꯁꯤꯡꯗꯣ
ꯎꯝ
ꯑꯗꯨꯗꯒꯤ ꯀꯨꯝꯁꯤꯒꯤ ꯊꯥꯟ ꯑꯃꯅꯦꯅ ꯂꯣꯛꯑ ꯂꯩꯍꯧꯕꯁꯤꯡꯗꯣ ꯑꯩꯉꯣꯟꯗ ꯃꯣꯏꯅ ꯄꯤꯔꯛꯀꯦ ꯌꯦꯟꯅꯖꯦꯅ ꯍꯥꯏꯕ
ꯎꯝ
ꯑꯗꯨꯗꯨꯅ ꯊꯥꯒꯦ ꯇꯧꯕꯅꯤꯗ ꯏꯆꯦ ꯑꯩꯒꯤꯗꯣ
ꯑꯣ ꯑꯣ ꯆꯥꯔꯗꯤ ꯂꯩꯔꯦꯕ
ꯑꯥ ꯆꯥꯔꯖ ꯂꯩꯦ
ꯐꯩꯅꯦ ꯑꯗꯨꯗꯤ ꯀꯔꯤ ꯀꯔꯤ ꯑꯇꯣꯞꯄꯁꯤꯡ ꯍꯥꯏꯗꯤ ꯗꯔꯀꯥꯔ ꯑꯣꯏꯕ ꯀꯩꯀꯩ ꯂꯩꯔꯁꯨ ꯑꯗꯨꯝ ꯍꯥꯏꯔꯛꯑꯣ
ꯍꯣꯏ ꯍꯣꯏ ꯏꯆꯦ ꯍꯥꯏꯔꯛꯀꯦ ꯑꯗꯨꯃꯥꯏꯅ ꯇꯧꯔꯤꯁꯦ ꯑꯗꯨꯃꯥꯏꯅ ꯍꯥꯏꯗꯤ ꯑꯩꯁꯨ ꯀꯩꯅꯣꯗ ꯀꯦꯃꯤꯀꯦꯜ ꯐ꯭ꯔꯤ ꯑꯣꯏꯕ ꯑꯗꯒꯤ ꯍꯥꯔꯕꯦꯜꯒꯤ ꯑꯗꯒꯤ ꯅꯟ ꯇꯣꯁꯤꯛꯀꯨꯝꯕ ꯄ꯭ꯔꯗꯛꯁꯦ ꯄꯨꯊꯣꯛꯅꯤꯡꯕ ꯑꯗꯨꯒꯤ ꯑꯩꯅ ꯄ꯭ꯂꯥꯟ ꯇꯧꯕꯅꯤꯗ ꯄꯨꯊꯣꯛꯅꯕ ꯑꯗꯨꯃꯥꯏꯅ ꯑꯩꯁꯨ ꯑꯍꯥꯟꯕ ꯇꯧꯖꯕꯅꯤꯅꯅꯦ ꯑꯩꯁꯦ ꯀꯩꯅꯣ ꯇꯧꯋꯦꯕ ꯍꯥꯏꯗꯤ ꯈꯔ ꯀꯩꯅꯣ ꯇꯧꯋꯦ ꯍꯥꯏꯇꯥꯔꯦ ꯈꯨꯠꯂꯣꯏꯕ ꯋꯥꯠꯂꯦ ꯍꯥꯏꯇꯥꯔꯦꯅꯦ ꯈꯔ ꯃꯊꯥ ꯁꯥꯕꯒꯨꯝꯕ ꯗꯒꯤ ꯈꯔ ꯑꯃꯥꯏꯅ ꯂꯩ ꯍꯥꯏꯇꯥꯔꯦꯅꯦ ꯍꯥꯏꯗꯤ ꯑꯈꯣꯏꯒꯤ ꯉꯁꯥꯏꯒꯤ ꯍꯔꯕꯦꯜꯒꯤ ꯅꯠꯇ꯭ꯔꯒ ꯑꯣꯔꯒꯥꯅꯤꯛꯀꯤ ꯄꯣꯠ ꯅꯠꯇꯕ ꯑꯣꯏꯔꯒꯗꯤ ꯀꯩꯅꯣꯗꯣ ꯍꯥꯔ ꯀꯦꯃꯤꯀꯦꯜ ꯀꯩꯊꯦꯜꯗꯒꯤ ꯅꯠꯇ꯭ꯔꯒ ꯕꯖꯥꯔꯗꯒꯤ ꯗꯨꯀꯥꯟꯗꯒꯤ ꯍꯦꯛ ꯂꯩꯁꯜꯂꯒ ꯍꯤꯗꯥꯛꯇꯣ ꯍꯦꯛ ꯆꯥꯏꯁꯟꯒꯤꯕ ꯌꯥꯏꯕ꯫
ꯎꯝ
ꯑꯗꯣ ꯁꯤꯗꯤ ꯅꯟꯀꯦꯃꯤꯀꯦꯜ ꯄ꯭ꯔꯣꯗꯛ ꯑꯣꯏꯔꯛꯇꯣꯏꯅꯤꯅ ꯄ꯭ꯔꯣꯁꯦꯁ ꯇꯧꯕꯖꯦ ꯈꯔ ꯗꯨꯝ ꯂꯨꯏ ꯀꯃꯥꯏꯅ ꯇꯧꯁꯤꯒꯦ ꯈꯣꯠꯁꯤꯒꯦꯁꯨ ꯈꯟꯕꯗ ꯃꯊꯥꯖꯦ ꯀꯣꯛ ꯆꯦꯔꯣꯏꯕꯤꯅꯤ ꯑꯩꯅ ꯈꯜꯂꯤꯖꯦ ꯍꯧꯖꯤꯛꯁꯦ ꯍꯥꯏꯗꯤ ꯈꯔ ꯑꯩꯅ ꯍꯧꯖꯤꯛ ꯃꯤ ꯈꯔ ꯇꯥꯟꯅꯔꯦꯕꯀꯣ ꯃꯣꯏꯒꯤ ꯍꯥꯏꯗꯤ ꯍꯥꯟꯅ ꯑꯦꯒ꯭ꯔꯤꯀꯜꯆꯔꯗ ꯂꯩꯕ ꯍꯥꯔ ꯁꯤꯖꯤꯟꯅꯗꯕꯤ ꯄꯣꯠ ꯊꯥꯕꯒꯤ ꯃꯤ ꯈꯔ ꯇꯥꯟꯅꯔꯦꯕ꯫
ꯎꯝ
ꯃꯣꯏꯗ ꯇꯧꯗꯅ ꯑꯗꯨꯃꯥꯏꯅ ꯇꯧꯒꯦꯅ ꯈꯟꯕꯅꯦ ꯑꯩꯅ꯫
ꯌꯥꯏꯌꯦ ꯌꯥꯏꯌꯦ ꯌꯥꯏꯌꯦ ꯑꯗꯣ ꯀꯔꯤ ꯀꯔꯤ ꯅꯥꯀꯨꯞꯄꯤ ꯐꯔꯦ ꯑꯀꯣꯏꯕꯖꯤꯡꯗꯨꯗ ꯀꯔꯤ ꯀꯔꯤ
ꯆꯦ ꯑꯩꯖꯦ ꯍꯤꯡꯒꯣꯟꯖꯦ ꯆꯥꯎꯕꯅꯤꯅ ꯅꯥꯀꯨꯞꯄꯤ ꯈꯠꯇꯗ ꯂꯩꯇꯦꯗ ꯑ ꯑꯩꯅ ꯈꯜꯂꯤꯖꯦ ꯍꯧꯖꯤꯛ ꯒꯖꯔꯖꯨ ꯊꯥꯒꯦ ꯈꯜꯂꯤ ꯑꯗꯒꯤ ꯉꯁꯥꯏꯒꯤ ꯀꯩꯅꯣꯗꯨꯖꯨ ꯕꯤꯠ ꯔꯨꯠꯇꯨꯖꯨ ꯊꯥꯒꯦ ꯈꯥꯜꯂꯦꯕ ꯕꯤꯠꯔꯨꯠꯁꯦ ꯍꯧꯖꯤꯛ ꯗꯤꯃꯥꯟ ꯌꯥꯝ ꯂꯩꯌꯦ꯫ ꯕ ꯍꯥꯏꯗꯤ ꯃꯤꯖꯤꯡꯖꯦ ꯑ ꯁꯂꯥꯠꯀꯨꯝꯕꯗ ꯆꯥꯅꯩ ꯕꯤꯠꯂꯨꯠ ꯕꯤꯠꯔꯨꯠꯁꯦ ꯑꯗꯒꯤ ꯑꯃꯥꯏꯅ ꯇꯧꯗꯅ ꯑꯩꯅ ꯍꯧꯖꯤꯛ ꯊꯥꯒꯦ ꯈꯜꯂꯤꯁꯦ ꯀꯩꯅꯣꯅꯦ ꯎꯝ-ꯝ ꯅꯥꯀꯨꯞꯄꯤꯅꯦ ꯗꯒꯤ ꯒꯖꯔꯅꯦ ꯑꯗꯒ ꯕꯤꯔꯨꯠꯅꯦ ꯑꯗꯨꯗꯒꯤ ꯑ ꯀꯩꯅꯣꯅꯦ ꯇꯃꯥꯇꯣ ꯑꯈꯣꯏꯒꯤ ꯑ ꯈꯥꯃꯦꯟ ꯑꯁꯤꯟꯕ ꯍꯥꯏꯇꯥꯔꯦꯅꯦ ꯑꯈꯣꯏ ꯃꯩꯇꯩꯂꯣꯟꯗ ꯍꯥꯏꯔꯒꯅ ꯑꯗꯨꯗꯣ ꯊꯥꯒꯦꯅ ꯈꯜꯂꯤ ꯏꯆꯦ ꯑꯩꯅ ꯍꯧꯖꯤꯛ꯫
ꯑꯧꯋꯣ ꯈꯥꯃꯦꯟ ꯑꯁꯤꯟꯕꯗꯤ ꯐꯩꯗꯣꯝ ꯀꯌꯥꯃꯨꯛ ꯊꯥꯒꯦ ꯈꯜꯂꯤꯕ꯫
ꯈꯥꯃꯦꯟ ꯑꯁꯤꯟꯕꯖꯦ ꯏꯆꯦ ꯐꯩꯗꯣꯝꯖꯦ ꯀꯨꯟꯊ꯭ꯔꯥꯃꯨꯛ ꯊꯥꯒꯦꯅ ꯈꯜꯂꯦ ꯑꯩꯅ ꯇꯧꯏꯖꯦ꯫
ꯀꯨꯟꯊ꯭ꯔꯥ ꯃꯨꯛꯇꯤ ꯏꯁ ꯌꯥꯝꯃꯤꯍꯦ꯫
ꯏꯆꯦ ꯑꯩꯅ ꯈꯜꯂꯤꯖꯦ ꯎꯝ ꯈꯥꯃꯦꯟ ꯑꯁꯤꯟꯕꯖꯦ ꯍꯧꯖꯤꯛ ꯈꯥꯃꯦꯟ ꯁꯤꯟꯕꯖꯦ ꯑꯩꯅ ꯈꯜꯂꯤꯖꯦ ꯃꯅꯤꯄꯨꯔꯒꯤ ꯃꯄꯥꯟꯗꯖꯨ ꯊꯥꯗꯣꯛꯀꯦꯅ ꯈꯟꯕ ꯍꯥꯏꯗꯤ ꯃꯤꯖꯤꯡꯖꯦ ꯈꯥꯃꯦꯟ ꯑꯁꯤꯟꯕ ꯁꯥꯕ ꯂꯝꯗꯗꯤ ꯈꯥꯃꯦꯟ ꯁꯤꯟꯕꯖꯦ ꯌꯥꯝꯅ ꯄꯥꯝꯅꯩꯌꯦꯕ꯫ ꯑꯗꯨꯅ ꯃꯔꯝ ꯑꯣꯏꯔꯒ ꯑꯩꯅ ꯈꯥꯃꯦꯟ ꯑꯁꯤꯟꯕꯖꯦ ꯊꯥꯗꯣꯛꯀꯦꯅ ꯈꯟꯕ ꯃꯅꯤꯄꯨꯔꯒꯤ ꯃꯄꯥꯟꯗ꯫ ꯑꯗꯨꯒꯤꯅꯤꯗ ꯑꯩꯅ ꯇꯧꯔꯤꯖꯦ
ꯑꯗꯨꯗꯤ ꯅꯪ ꯀꯔꯕꯥꯔ ꯐꯖꯅ ꯇꯧꯒꯦ ꯈꯜꯂꯦꯅꯦ ꯇꯧꯏꯖꯦ꯫
ꯑꯈꯣꯏ ꯂꯧꯃꯤ ꯃꯆꯥꯗꯤ ꯀꯔꯕꯥꯔ ꯇꯧꯗ꯭ꯔꯗꯤ ꯀꯃꯥꯏꯅ ꯆꯥꯅꯤ ꯏꯆꯦ꯫ ꯗꯨꯅꯅꯤꯗ ꯍꯥꯏꯗꯤ ꯀꯔꯕꯥꯔ ꯇꯧꯗ꯭ꯔꯗꯤ ꯍꯤꯡꯕ ꯉꯝꯃꯣꯏꯕ꯫
ꯍꯣꯏ
ꯑꯗꯨꯒꯤ ꯑꯩꯅ ꯑꯗꯨꯃꯥꯏꯅ ꯆꯥꯎꯅ ꯐꯥꯝꯒ ꯆꯥꯎꯅ ꯇꯧꯔꯒ ꯄꯣꯠꯁꯤꯡꯖꯦ ꯑꯗꯨꯃꯥꯏꯅ ꯏꯆꯦ ꯄꯣꯠ ꯌꯣꯟꯕꯖꯦ ꯍꯥꯏꯗꯤ ꯁꯥꯏꯗ ꯄꯨꯡ ꯌꯣꯟꯕꯅꯗꯤ ꯆꯥꯎꯈꯠꯄ ꯉꯝꯗꯦꯕꯀꯣ꯫
ꯑ
ꯑꯗꯨꯅ ꯃꯄꯥꯟꯒꯨꯝꯕꯗ ꯈꯔ ꯊꯥꯗꯣꯛꯇ꯭ꯔꯗꯤ ꯆꯥꯎꯈꯠꯄꯗꯣ ꯑꯣꯏꯔꯣꯏꯕ ꯑꯗꯨꯅ ꯃꯄꯥꯟꯗ ꯊꯥꯗꯣꯛꯑꯒ ꯆꯥꯎꯈꯠꯄꯗꯣ ꯂꯥꯛꯅꯕ ꯆꯥꯎꯈꯠꯄ ꯄꯨꯔꯛꯄ ꯉꯝꯅꯕ ꯇꯧꯒꯦ ꯇꯧꯕꯅꯤꯗ ꯑꯩꯅ ꯈꯜꯂꯤꯁꯦ ꯑꯩꯈꯣꯏꯒꯤ ꯊꯪꯅꯕ ꯅꯥꯒꯥꯂꯦꯟ ꯑꯣꯏꯒꯦꯔꯥ ꯀꯣꯍꯤꯃꯥ ꯑꯣꯏꯒꯦꯔꯥ ꯑꯗꯒꯤ ꯑ ꯆꯤꯡꯒꯤ ꯂꯝꯗ ꯍꯥꯏꯔꯒꯅ ꯑꯩꯈꯣꯏ ꯃꯅꯤꯄꯨꯔꯒꯤ